ꯍꯥꯜꯂꯣ
ꯎꯝ ꯇꯥꯕ
ꯇꯥꯏ ꯇꯥꯏ
ꯇꯨꯝꯗ꯭ꯦꯔꯤꯕ꯭ꯔꯣ
ꯐꯖꯅ ꯇꯥꯕ꯭ꯔꯥ ꯇꯣꯡꯗ꯭ꯔꯔꯤꯗ
ꯊꯦꯡꯅꯦ
ꯎꯅꯈ꯭ꯔ ꯋꯥ
ꯆꯛ ꯆꯥꯔꯕ꯭ꯔꯣ
ꯆ ꯁꯗꯤ ꯉꯁꯥꯏ ꯕꯣꯌꯥ ꯇ
ꯊꯣꯡꯗ꯭ꯔꯤꯕ꯭ꯔꯥ
ꯀꯥꯃꯒ ꯊꯥꯎꯗꯔꯤ
ꯅꯪꯒꯤ ꯗꯤꯄꯤ ꯅꯪꯒꯤ ꯗꯤꯄꯤꯤ ꯃꯇꯨꯡ ꯏꯟꯅꯗꯤ ꯑꯋꯥꯡꯕ ꯅꯨꯄꯥꯕꯨ ꯑꯗꯨꯒꯤ ꯁꯥꯏꯠꯇ ꯆꯠꯄ ꯃꯥꯜꯂꯦ
ꯃꯥ ꯑꯋꯥ ꯃꯈ ꯍꯥꯏꯥꯏ
ꯍꯩꯕ ꯍꯩꯕ ꯈꯣꯏꯅꯣ ꯍꯩꯕ ꯈꯣꯏꯅꯣ
ꯐꯂꯦꯅ
ꯃꯃꯤꯡ ꯍꯥꯏꯕ ꯌꯥꯗꯦ
ꯉꯁꯤꯁꯨꯅꯥꯕꯁꯦ ꯉꯁꯤ ꯑꯅꯤ ꯁꯥꯟꯅꯥꯅꯕꯗꯣ ꯀꯔꯝꯕ ꯖꯤꯔꯤꯐ꯭ꯔꯤ ꯖꯤꯔꯤꯐ꯭ꯔꯤ ꯂꯥꯜꯂꯦ ꯈꯣꯠꯂꯦ ꯍꯥꯏꯕꯒꯤ ꯁꯥꯏꯠꯇꯔꯣ ꯅꯠꯇ꯭ꯔꯒ ꯑꯅꯦꯝꯕꯗꯨꯔꯣ
ꯑꯁ ꯀꯦ ꯏꯗꯒꯤ ꯑꯗꯨ ꯄꯥ
ꯍꯥꯏꯕ
ꯐꯣꯟꯕꯅꯤꯅꯦ ꯀꯌꯥꯝ ꯂꯩꯈ꯭ꯔꯕꯃꯦꯕ ꯀꯣ ꯀ
ꯐꯣꯟ ꯂꯥꯞꯅ ꯊꯝꯕ ꯃꯥꯜꯂꯦ ꯐꯖꯅ ꯇꯥꯗꯦ
ꯑꯩꯒꯤꯔꯣ
ꯎꯝ ꯀꯔꯤ ꯍꯥꯏꯕꯅꯣ ꯅꯪꯅ ꯍꯥꯏꯕꯗꯣ ꯑꯩ ꯃꯤ ꯈꯟꯅꯅꯤꯡꯕꯒꯤ
ꯑꯩꯨꯏꯗꯤ
ꯃꯃꯤꯡ ꯍꯥꯏꯒꯅꯨ
ꯑꯩꯈꯣꯏꯗꯤ ꯑꯔꯖꯦꯟꯇꯤꯅꯥꯅꯤꯗ
ꯑꯗꯨ ꯄꯟꯒꯅꯨ
ꯀꯩꯗꯧꯔꯒꯦ ꯀꯩꯗꯧꯧꯕꯔ ꯀꯩꯁꯨ ꯇꯧꯔꯑꯦ
ꯅꯨ ꯍꯥꯏꯌꯦꯅ ꯃꯤꯅꯥ
ꯑ ꯀꯥꯏꯗꯦ ꯀꯥꯏꯗꯦ
ꯆꯂꯅ ꯅꯪꯒꯤ ꯗꯤ ꯄꯤꯒꯤ
ꯀꯅꯥꯕꯨ ꯀꯩꯗꯧꯔꯗꯣꯏꯅꯣ
ꯑꯩꯒꯤ ꯗꯤ ꯄꯤꯗꯣ ꯑꯁꯤꯗ ꯁꯞꯄꯣꯔꯠ ꯇꯧꯕ ꯃꯥꯟꯗꯕ
ꯑꯩꯒꯤ ꯗꯤ ꯄꯤ ꯑꯦꯗꯤ ꯀꯩꯅꯣꯅꯦ ꯀ꯭ꯂ꯭ꯂꯞꯀꯅꯅꯦ ꯀ꯭ꯂꯞꯀꯤꯅꯦ ꯑꯗꯨ
ꯑꯣ ꯑꯣ
ꯕꯔꯁꯦꯂꯣꯅꯥ
ꯑꯗꯨ ꯑꯣꯏꯔꯗꯤ
ꯑꯥꯍꯝ ꯋꯥꯆꯦꯞꯇ ꯈꯠꯅꯕ ꯂꯣꯏꯔꯒ ꯋꯥꯈꯜꯁꯦ ꯄꯣꯊꯔꯤ ꯋꯥꯈꯥꯜꯁꯦ ꯄꯣꯊꯥꯔꯤꯒꯦ ꯍꯥꯏꯅ ꯑꯁꯣꯝꯗ ꯃꯥꯏ ꯑꯣꯟꯁꯤꯜꯂꯛꯄꯅꯦ
ꯌꯥꯏ ꯌꯥꯏ ꯀꯁꯨ ꯀꯥꯏꯗꯦ ꯀꯩ ꯌꯦꯟꯖꯥꯡ ꯆꯥꯔꯕꯣ ꯉꯁꯤꯗꯤ
ꯌꯦꯟ ꯆꯥꯏ ꯑꯩꯈꯣꯏ
ꯍꯥꯎꯕꯅꯤꯅ ꯌꯦꯟꯗꯤ
ꯍꯥꯎꯋꯦ ꯌꯥꯝ ꯍꯥꯎꯕ ꯑꯣꯏꯗꯦꯗ ꯅꯣꯏꯗꯤ
ꯑꯩꯈꯣꯏꯁꯦ ꯈꯪꯗꯦꯅꯤ ꯀꯩ ꯌꯦꯟꯁꯥꯡ ꯊꯣꯡꯁꯤꯅꯣ ꯑꯩ ꯊꯟꯗ ꯑꯣꯏꯕꯅꯤꯅ ꯆꯥꯀꯄꯨꯗꯤ ꯉꯥꯁꯥꯏ ꯀꯥꯝꯈꯔ꯭ꯦ
ꯃꯄꯥꯟ ꯂꯝꯗ ꯂꯩꯕ꯭ꯔꯣ ꯅꯨꯪꯉꯥꯏꯌꯦꯅꯦ
ꯑꯩ ꯃꯨꯛ ꯊꯣꯉꯥ ꯆꯅꯤꯅ ꯈꯪꯗꯦ ꯅꯪꯁꯣ
ꯎꯝ ꯑꯩꯗꯤ ꯂꯩꯇꯦ ꯍꯥꯏꯗꯤ ꯈꯨꯟꯗꯤ ꯂꯩꯌꯦ ꯈꯨꯟꯗꯒꯤ ꯂꯥꯟꯊꯣꯛꯄ ꯉꯝꯗ꯭ꯔꯦ
ꯈꯨꯟꯗ ꯂꯩꯕꯗꯨꯅꯥ ꯅꯨꯡꯉꯥꯏꯕꯅꯦ
ꯍꯣꯏ ꯑꯗꯨꯒꯤ ꯊꯣꯛꯀꯦ ꯍꯥꯏꯗꯤ ꯋꯥꯈꯜ ꯋꯥꯕ ꯍꯥꯟꯅ ꯍꯧꯋꯤ ꯑꯗꯨꯒꯤ ꯊꯣꯛꯄ ꯉꯝꯗ꯭ꯔꯦ
ꯎꯝ ꯍꯌꯦꯡ ꯑꯌꯨꯛ ꯉꯟꯅ ꯆꯥꯁꯦꯔꯥ ꯍꯧꯖꯤꯛ ꯆꯥꯁꯦꯔꯤ ꯈꯪꯗꯦ ꯑꯩꯁꯨ
ꯆꯥꯔꯨꯅꯦ ꯍꯧꯖꯤꯛ ꯂꯥꯝꯃꯒ ꯀꯃꯥꯏꯅ ꯇꯨꯝꯒꯦꯔꯣ
ꯉꯁꯤꯒꯤꯗꯤ ꯅꯨꯗꯜ꯭ꯁ ꯊꯣꯉꯥ ꯊꯣꯛ ꯑꯅꯤ ꯉꯁꯤꯒꯤꯗꯤ ꯅꯨꯗꯜ꯭ꯁ ꯊꯣꯡꯒ ꯇꯣꯛꯑꯅꯦꯕ
ꯍꯣꯏ ꯅꯪꯅ ꯄꯨꯛ ꯊꯥꯟꯒꯗꯧꯕꯗꯣ ꯆꯥꯎ
ꯍꯌꯦꯡ ꯍꯥꯌꯦꯡ ꯉꯥꯟꯅꯗꯤ ꯑꯗꯨꯝ ꯆꯥꯔꯛꯀꯅꯤꯗ
ꯎꯝ ꯀꯔꯤ ꯊꯕꯛ ꯇꯧꯔ ꯂꯩꯕ꯭ꯔꯣ ꯑꯗꯨꯗꯥ
ꯁꯨꯝ ꯂꯩꯕꯅꯤꯗ ꯊꯕꯛ ꯇꯧꯗꯦꯗ ꯍꯥꯟꯅꯗꯤ ꯄꯨꯔꯝꯕꯅꯤ ꯑꯦꯅ ꯀꯦꯅꯣ ꯇꯧꯋꯦ
ꯀꯣꯂꯦꯖ ꯀꯥꯕ꯭ꯔꯣ
ꯑꯩꯅ ꯀꯣꯂꯦꯖ ꯀꯥꯕ ꯂꯣꯏꯔꯦꯗꯥ
ꯄꯣꯊꯥꯔꯤꯕ ꯍꯧꯖꯤꯛꯅꯥ ꯄꯣꯊꯥꯔꯤ ꯄꯣꯊꯥꯔꯤꯕ꯭ꯔꯕ
ꯑꯥ ꯃꯇꯝ ꯈꯔꯥ ꯄꯣꯊꯥꯒꯦꯅ ꯄꯣꯊꯕꯥ
ꯄꯣꯊꯥꯎ ꯄꯣꯊꯥꯎ ꯇꯨꯝꯅꯤꯡꯕꯅꯥ ꯉꯥꯎꯔꯦ
ꯌꯥꯝ ꯇꯨꯝꯅꯤꯡꯉꯕ
ꯇꯨꯝꯅꯤꯡꯗꯦ ꯇꯨꯝꯃꯣꯏ
ꯄꯨꯡ ꯀꯌꯥ ꯇꯨꯝꯗꯣꯏꯅꯣ
ꯑꯁꯤ ꯄꯨꯡ ꯚꯔꯣ ꯃꯃꯥꯡꯗꯗꯤ ꯇꯨꯝꯃꯦꯍꯦ ꯑꯗꯣ ꯉꯁꯤꯗꯤ ꯕꯣꯜ ꯑꯃꯨꯛ ꯌꯦꯡꯕꯒꯤ ꯊꯦꯡꯕ ꯋꯥꯅꯦꯕ ꯑꯩꯈꯣꯏꯗꯤ ꯈꯨꯟꯗꯥ ꯂꯩꯕꯅꯦ ꯈꯨꯟꯒꯤꯗ ꯆꯠꯂꯦꯗꯅ
ꯑꯥ ꯑꯥ ꯃꯥꯥꯟꯅꯦ ꯃꯥꯟꯅꯦ ꯈꯨꯟꯗ ꯂꯩꯔꯗꯤ ꯅꯨꯡꯉꯥꯏꯕꯅꯤꯗ
ꯅꯪꯁꯤ ꯀꯔꯤꯔꯣꯝꯗꯒꯤꯔꯣ ꯑꯥ ꯑꯃ ꯂꯥꯁꯀꯤ ꯗꯤꯁꯇ꯭ꯔꯤꯛꯀꯤꯔꯣ ꯅꯠꯇ꯭ꯔꯒ
ꯑꯩꯈꯣꯏꯒꯤ ꯃꯌꯥꯏꯗ
ꯅꯣꯟꯅꯦꯒꯤ
ꯃꯌꯥꯏ ꯂꯝꯕꯤꯗ
ꯃꯌꯥꯏ ꯂꯝꯕꯤꯁꯦ ꯅꯣꯅꯦ ꯂꯝꯕꯤꯔꯣ
ꯃꯌꯥꯏ ꯂꯝꯕꯤꯗ ꯍꯦꯛ
ꯃꯌꯥꯏ ꯂꯝꯕꯤ
ꯂꯩ
ꯑꯣ ꯀꯗꯥꯥꯏꯗ
ꯃꯌꯥꯏ ꯂꯝꯕꯤꯗ
ꯀꯪꯂꯩꯄꯥꯛꯇꯒꯤ ꯃꯌꯥꯏ ꯆꯠꯄ ꯀꯪꯂꯩꯄꯥꯛ ꯕꯖꯥꯔꯗꯒꯤ
ꯑꯗꯨꯃꯛ ꯅꯠꯇꯦꯗ ꯑꯗꯨꯗꯒꯤ ꯈꯔ ꯈꯔ ꯆꯠꯂꯗꯤ ꯂꯩ
ꯀꯂꯣꯃꯤꯇꯔ ꯀꯌꯥꯃꯨꯛ
ꯀꯤꯂꯣꯃꯤꯇꯔ ꯌꯥꯝ ꯂꯥꯞꯇ꯭ꯔꯦꯗ ꯑꯗꯨꯝ ꯈꯣꯟꯅ ꯆꯠꯂꯗꯤ ꯑꯗꯨꯝ ꯂꯩꯔꯦꯗ
ꯀꯪꯂꯩꯄꯥꯛ ꯕꯖꯥꯔꯗꯒꯤ ꯈꯣꯡꯅ ꯆꯠꯂꯗꯤ ꯌꯥꯔꯦ ꯍꯥꯏꯕ
ꯑꯥ
ꯎꯝ ꯈ꯭ꯔꯤꯁꯇꯦꯟ
ꯈꯨꯟꯒꯤ ꯍꯦꯟꯖꯥꯡ ꯅꯥꯄꯤꯒ ꯆꯥꯅꯤꯡꯉꯦ
ꯑꯥ ꯈ꯭ꯔꯤꯁꯇꯌꯥꯦꯟ ꯔꯣ ꯅꯟ ꯈ꯭ꯔꯤꯁꯇꯌꯥꯦꯟ ꯔꯣ
ꯑꯩꯔꯣ ꯍꯥꯏꯅꯤꯡꯗꯦꯗ
ꯍꯥꯏꯗꯦꯅ
ꯈꯪꯅꯤꯡꯕ꯭ꯔꯣ ꯅꯪ
ꯈꯪꯅꯤꯡꯉꯤꯅꯦ ꯀꯣꯜ ꯇꯧꯕꯒꯤꯗ
ꯑꯗꯨꯝ ꯈꯪꯪꯂꯛꯀꯅꯤꯗ
ꯃꯣꯏꯗꯤ ꯑꯣꯑꯣ ꯍꯣꯏ ꯍꯣꯏ ꯈꯪꯂꯛꯀꯅꯤ ꯑꯗꯨꯗꯤ
ꯑꯩꯈꯣꯏꯒꯤ ꯇꯨꯔꯦꯟꯗ ꯉꯥꯡꯒ ꯐꯥꯔꯒ ꯆꯥꯕꯁꯨ ꯆꯥꯅꯤꯡꯉ ꯆꯥꯕ ꯐꯪꯗ꯭ꯔꯦꯗ ꯀꯨꯏꯔꯦ ꯆꯥꯗꯕ
ꯇꯨꯔꯦꯟꯒꯤ ꯉꯥ ꯍꯥꯏꯕꯁꯦ ꯍꯥꯏꯗꯤ ꯂꯣꯛꯀꯤ ꯁꯦꯡꯗꯨ ꯆꯥꯅꯤꯡꯉꯤ ꯆꯤꯡꯔꯣꯝꯒꯤꯀꯣ ꯍꯥꯎꯁꯨ
ꯃꯆꯥ ꯃꯆꯥ ꯗꯨꯔꯣ
ꯈꯪꯗꯦ ꯃꯆꯥꯁꯨ ꯌꯥꯎꯋꯤ ꯑꯆꯧꯕꯁꯨ ꯌꯥꯎꯋꯤ ꯃꯍꯥꯎꯁꯨ ꯌꯥꯝ ꯂꯩ ꯌꯥꯝ
ꯑꯣ